ꯑꯣ ꯀꯩꯗꯧꯔꯤꯅꯣ
ꯑꯩꯁꯦ ꯂꯥꯏꯔꯤꯛ ꯄꯥꯔꯝꯕꯅꯦ
ꯏꯁ ꯃꯤꯗꯤ ꯊꯧꯅꯥꯒ ꯌꯥꯝ ꯐꯩꯌꯦ ꯏꯊꯥ ꯊꯥꯖꯗꯅ
ꯑꯩꯈꯣꯏ ꯑꯦꯛꯖꯥꯝ ꯀꯨꯏꯗ꯭ꯔꯦ ꯑꯗꯨꯅ ꯂꯥꯏꯔꯤꯛ ꯄꯥꯗꯕ ꯌꯥꯗꯦ
ꯑꯦꯛꯖꯥꯝꯗꯅꯦ ꯃꯥꯔꯛ ꯌꯥꯝ ꯋꯥꯡꯅ ꯐꯪꯗꯕ ꯌꯥꯗꯕꯅꯤ ꯑꯦꯛꯖꯥꯝ ꯀꯨꯏꯗ꯭ꯔꯕꯅꯦ ꯍꯣꯏ ꯂꯥꯏꯔꯤꯛꯁꯦ ꯈꯔ ꯄꯥꯗꯕ ꯌꯥꯗ꯭ꯔꯦ ꯍꯧꯖꯤꯛꯀꯥꯟꯗꯤ ꯄꯥꯈꯠꯂꯑꯦ ꯈꯣꯏꯗꯤ
ꯍꯣꯏ ꯄꯗ꯭ꯔꯥꯗꯤ ꯌꯥꯗꯦ ꯍꯧꯖꯤꯛꯀꯥꯟꯗꯤ
ꯍꯣꯏ ꯅꯪꯗꯤ ꯀꯩꯝ ꯄꯥꯗ꯭ꯔꯣ
ꯄꯨꯂꯩ ꯏꯔꯣꯝꯕ ꯍꯣꯏ ꯄꯥꯕ ꯍꯧꯔꯦ ꯀꯣꯚꯤꯃꯣꯟ ꯀꯣꯚꯤꯃꯣꯟ
ꯀꯩꯅꯣ ꯅꯪ ꯅꯍꯥꯟ ꯅꯣꯏ ꯅꯥꯅꯎꯄꯤꯗꯣ ꯑꯗꯣ
ꯏꯅꯥꯎ ꯅꯨꯄꯤꯗꯣ ꯈꯣꯏ ꯉꯁꯤ ꯌꯥꯝ ꯂꯥꯡꯉꯤ ꯑꯗꯨꯒꯤꯔꯥ ꯈꯪꯗꯦ ꯑꯩꯗꯣ
ꯍꯥꯟꯕꯒꯤ ꯇꯏꯞ ꯇꯧꯋꯦ ꯑꯍꯝ
ꯑꯣ ꯑꯣ ꯑꯩꯒꯤꯗꯣ ꯑꯣꯟ ꯇꯧꯕꯀꯟꯗꯅꯦ ꯑꯩꯁꯤ ꯃꯊꯪꯗ ꯇꯔꯦ ꯎꯝ
ꯅꯪ ꯀꯩꯗꯧꯔꯤꯅꯣ ꯍꯧꯖꯤꯛꯇꯤ
ꯑꯦ ꯏꯔꯣꯝꯕ ꯑꯃꯨꯛꯀ ꯁꯦꯝꯒꯦ ꯈꯥꯜꯂꯦ ꯑꯩꯗꯣ ꯉꯁꯥꯏꯗꯣ ꯈꯪꯗ꯭ꯔꯦ ꯊꯧꯅꯥ ꯐꯥꯔꯤꯔꯥ ꯆꯥꯛ ꯂꯥꯝꯕꯤꯒꯤꯔ ꯆꯥꯛꯇꯤ ꯌꯥꯝ ꯂꯝꯕꯗꯤ ꯅꯠꯇꯦ ꯑꯗꯨꯑꯣꯏꯔꯁꯨ ꯁꯦꯝꯔꯒ ꯆꯥꯅꯤꯡꯕ ꯐꯥꯎꯕꯗꯣ
ꯍꯣꯏ ꯍꯣꯏ ꯑꯗꯨꯕꯨꯗꯤ ꯏꯟꯖꯥꯡꯁꯦ ꯁꯨꯝ ꯍꯥꯎꯇ꯭ꯔꯕꯅꯤꯅ
ꯍꯣꯏ ꯇꯕꯛ ꯏꯟꯖꯥꯡ ꯅꯥꯄꯤꯃꯃꯨꯛ ꯀꯊꯕ ꯂꯩꯇ꯭ꯔꯕ ꯃꯜꯦ ꯑꯃꯨꯛ ꯍꯧꯔꯤ
ꯑꯗꯨꯅꯦ ꯃꯥꯅ ꯇꯧꯗꯣ ꯑꯩ ꯅꯣꯡꯃ ꯂꯥꯛꯑꯒ ꯃꯥꯗꯣ ꯑꯝꯇ ꯆꯩꯅꯤꯡꯉꯤ
ꯆꯩꯌꯣ ꯑꯩꯗꯤ ꯎꯅꯤꯡꯁꯨ ꯎꯅꯤꯡꯗ꯭ꯔꯦ ꯏꯅꯥꯎꯅꯨꯄꯤꯅꯦꯁꯨ ꯈꯟꯅꯤꯡꯗ꯭ꯔꯦ ꯑꯩꯗꯤ
ꯍꯣꯏ ꯃꯥꯗꯤ ꯆꯒꯠ ꯆꯒꯠ ꯌꯥꯝ ꯂꯥꯎꯋꯦ ꯍꯥꯏꯕ ꯃꯤꯉꯣꯟꯗ ꯆꯥꯛ ꯆꯛ ꯌꯥꯝ ꯇꯧꯋꯦ ꯍꯥꯏꯕ
ꯍꯣꯏ
ꯑꯗꯨꯃꯥꯏꯅ ꯇꯧꯕꯗꯨꯗꯤ ꯃꯤꯅ ꯋꯥꯔꯤ ꯌꯥꯝ ꯂꯨꯔꯀꯥꯟꯗꯗꯤ ꯇꯧꯕ ꯐꯠ
ꯍꯣꯏ ꯀꯣꯂ ꯇꯧꯕꯁꯨ ꯄꯥꯛꯅ ꯅꯨꯉꯥꯏꯇꯦ
ꯑꯗꯨꯅꯤ ꯍꯥꯏꯁꯦ ꯑꯗꯣ ꯐꯨꯃꯤ ꯈꯔ ꯐꯨꯗꯗꯤ ꯌꯥꯔꯣꯏꯕ
ꯎꯝ ꯃꯥꯅꯤ
ꯑꯗꯣ ꯅꯪꯗꯤ ꯏꯔꯣꯟꯕ ꯍꯧꯖꯤꯛ ꯂꯣꯜꯂꯗꯕ꯭ꯔꯣ
ꯍ ꯍꯧꯖꯤꯛꯃꯛ ꯂꯩꯒꯦꯅꯦ ꯈꯜꯂꯦ ꯑꯩꯗꯣ
ꯑꯣ ꯅꯪ ꯐꯣꯟ ꯋꯥꯔꯤ ꯁꯥꯅꯔꯒ ꯏꯔꯣꯟꯕ ꯌꯥꯒꯗ꯭ꯔꯣ
ꯍ ꯌꯥꯅꯤ ꯌꯥꯅꯤ ꯅꯪꯕꯨ ꯅꯣꯏꯕꯨ ꯁꯨꯝ ꯐꯣꯟ ꯇꯧꯕꯗ ꯈꯔ ꯋꯥꯕꯅꯤꯅ ꯇꯧꯕ ꯐꯪ ꯐꯪꯕꯃꯇꯝꯗ ꯇꯧꯍꯜꯂꯤꯅꯦ
ꯅꯪꯁꯦ ꯌꯥꯝꯅ ꯍꯩ ꯁꯤꯡꯉꯕ ꯃꯤ ꯑꯣꯏꯔꯦꯀꯣ ꯏꯔꯣꯟ ꯏꯔꯣꯟꯕꯗ ꯐꯣꯟ ꯋꯥꯔꯤ ꯁꯥꯅ ꯂꯣꯜꯂꯛꯄ ꯍꯥꯏꯁꯦ ꯌꯥꯝꯅ ꯍꯩ ꯁꯤꯡꯕ ꯃꯤ ꯀꯣꯏꯗꯣꯏꯅꯦꯕ
ꯇꯦꯗ
ꯅꯪꯗꯤ ꯀ꯭ꯂꯥꯁ ꯀꯌꯥ ꯇꯝꯃꯤꯅꯣ
ꯑꯦ ꯍꯧꯖꯤꯛ ꯀꯥꯟꯅ ꯀ꯭ꯂꯥꯁ ꯇ꯭ꯋꯦꯜꯞ ꯄꯥꯁ ꯇꯧꯔꯤꯅꯤ
ꯇꯨꯋꯦꯜꯞ
ꯍꯥ
ꯇ꯭ꯋꯦꯜꯞ ꯍꯥꯢꯔꯣ
ꯑꯍꯣꯏ ꯍꯧꯖꯤꯛ ꯀꯥꯟ ꯀ꯭ꯂꯥꯁ ꯇꯨꯋꯦꯜꯞ ꯑꯩꯗꯣ ꯂꯥꯜ ꯂꯛꯄꯅꯦ
ꯑꯣ ꯑꯗꯨꯗꯤ ꯀꯣꯂꯦꯖ ꯇꯝꯗ꯭ꯔꯤ
ꯍꯣꯏ ꯆꯍꯤꯗꯤ ꯑꯥ ꯌꯧꯔꯦ ꯑꯗꯨ ꯑꯣꯏꯔꯁꯨ ꯎꯄꯥꯏ ꯂꯩꯇꯦ ꯀꯣꯂꯦꯖꯇꯤ ꯑꯩ ꯈꯪꯗ꯭ꯔꯦ ꯖꯤꯞ ꯖꯤꯄꯤ ꯀꯣꯂꯦꯖꯇ ꯍꯥꯏꯕ꯭ꯔꯥ ꯇꯧꯔꯁꯤꯔ ꯈꯟꯕ
ꯖꯤꯄꯤꯗ ꯍꯣꯏ ꯖꯤꯄꯤꯁꯨ ꯌꯥꯏꯗ ꯑꯗꯨꯝ ꯐꯕꯅꯦ
ꯇꯧꯕ꯭ꯔꯥꯗꯤ ꯈꯪꯗ꯭ꯔꯦ ꯑꯩꯗꯣ
ꯑꯩꯗꯤ ꯗꯤ ꯑꯦꯝꯅ ꯍꯦꯟꯅ ꯄꯥꯝꯃꯦ
ꯍꯣꯢ ꯖꯤ ꯄꯤ ꯀꯣꯂꯦꯖꯁꯨ ꯍꯥꯢꯌꯦ
ꯑꯩꯗꯤ ꯅꯨꯄꯤ ꯈꯛꯇꯪ ꯇꯝꯕꯁꯦ ꯄꯥꯝꯗꯦꯕ
ꯅꯨꯄꯥ ꯅꯨꯄꯥ ꯂꯩꯕꯅ ꯅꯪꯗꯤ ꯄꯥꯝꯕ꯭ꯔꯣ
ꯍꯣꯏ ꯏꯔꯥꯡ ꯈꯔ ꯇꯧꯕ ꯄꯥꯝꯃꯦꯕ
ꯍꯣꯏ ꯃꯗꯨꯁꯨ ꯅꯨꯡꯉꯥꯏꯕ ꯃꯔꯨ ꯑꯃꯅꯤ
ꯃꯥꯅꯦ ꯀꯣꯂꯦꯖ ꯆꯠꯄꯗꯣ ꯕꯤꯠ ꯑꯃꯗ ꯆꯠꯅꯤꯡꯗ꯭ꯔꯣ
ꯍꯣꯢ ꯃꯥꯟꯅꯦ ꯃꯃꯥ ꯕꯕꯥ ꯈꯣꯏꯅ ꯅꯨꯄꯤ ꯈꯛꯇ ꯀꯥꯕꯗ ꯀꯨꯝꯃꯣꯌꯦ ꯑꯣꯄꯥꯢ ꯂꯩꯇꯦꯅꯦ ꯍꯣꯏ
ꯑꯍꯝ
ꯑꯁ ꯍꯣꯏ ꯑꯩ ꯑꯩ ꯑꯩꯒꯤ ꯃꯃꯥꯒꯤ ꯃꯅꯥꯎꯅꯨꯄꯤ ꯍꯧꯖꯤꯅ ꯂꯥꯛꯑꯦꯕꯀꯣ ꯈꯨꯣꯟꯗꯒꯤ ꯃꯗꯨꯒꯤ ꯃꯥꯗꯣ ꯌꯨꯝ ꯃꯤ ꯂꯩꯕꯅ ꯀꯧꯕ ꯅꯪ ꯅꯪ ꯃꯃꯥ ꯕꯕꯥꯈꯣꯏ ꯑꯁꯤꯗ ꯂꯩꯕ ꯅꯠꯇ꯭ꯔꯒ ꯃꯄꯥꯟꯗ ꯆꯠꯈ꯭ꯔꯕ꯭ꯔꯣ
ꯀꯅꯥꯅꯣ
ꯃꯃꯥ ꯕꯕꯥ ꯈꯣꯢ
ꯃꯣꯏꯗꯤ ꯁꯤ ꯁꯤ ꯁꯤꯗ ꯑꯗꯨꯝ ꯂꯩꯕꯅꯦ ꯃꯅꯨꯡ ꯁꯤꯗ ꯑꯗꯨꯝ ꯂꯩ
ꯑ ꯌꯥꯝ ꯐꯩꯑꯦ ꯃꯗꯨꯅ
ꯍꯣꯏ ꯐꯩꯌꯦ
ꯍꯣꯏ ꯑꯍꯝ
ꯑꯩꯈꯣꯏꯗꯤ ꯍꯣꯔꯦꯟ ꯍꯋꯥꯏ ꯊꯣꯡꯕꯅꯦ ꯆꯥꯗꯣꯏꯁꯦ ꯌꯥꯝ ꯇꯜꯂꯦ
ꯍꯋꯥꯏ ꯏꯊꯟꯗ ꯆꯥꯅꯤꯡꯇ꯭ꯔꯦ
ꯍꯋꯥꯏ ꯊꯣꯡꯕꯁꯦ ꯑꯗꯨꯝ ꯆꯥꯕ ꯇꯥꯕꯅꯤ ꯎꯄꯥꯏ ꯂꯩꯇꯦ ꯅꯣꯏꯗꯤ ꯌꯨꯝ ꯂꯩꯕꯅꯤꯅ ꯑꯍꯥꯎꯕ ꯆꯥꯔꯅꯤ ꯀꯥꯡꯁꯣꯏꯒꯗꯣ ꯊꯣꯡꯉꯒ
ꯑꯥ ꯅꯪꯁꯨ ꯊꯣꯡꯂꯒ ꯆꯥꯕ꯭ꯔꯣ ꯅꯣꯏꯒꯤ ꯍꯣꯁꯇꯦꯜꯒꯤ ꯊꯣꯡꯕ ꯌꯥꯗꯕ꯭ꯔꯣ
ꯑꯩꯈꯣꯏ ꯊꯣꯡꯅꯤꯡꯉꯥꯏꯗꯣ ꯊꯣꯡꯅꯤꯡꯉꯥꯏ ꯄꯣꯠꯇꯣ ꯂꯩꯇ꯭ꯔꯦ ꯂꯩꯍꯧꯗ꯭ꯔꯦ ꯑꯗꯨꯒꯤ
ꯃꯊꯦꯜ ꯃꯊꯦꯜ ꯂꯩꯔꯤꯅ ꯀꯨꯟꯆꯕꯤ ꯇꯧꯔꯒ ꯇꯧꯔꯣ ꯑꯗꯨꯝ ꯆꯥꯉꯝꯅꯦ ꯑꯩꯈꯣꯏ ꯑꯩꯍꯦ ꯀ꯭ꯂꯥꯁ ꯁꯤꯛꯁ ꯁꯦꯚꯦꯟ ꯃꯇꯝꯗꯤ ꯑꯗꯨꯃꯥꯏꯅ ꯇꯧꯕꯅꯦ
ꯎꯝ ꯇꯧꯔꯒꯦ ꯃꯇꯨꯡꯗꯒꯤꯗꯤ
ꯍꯣꯏ ꯑꯗꯨꯃꯥꯏꯅ ꯇꯧꯔꯣ ꯃꯊꯪ ꯃꯊꯪꯗꯤ
ꯅꯪꯗꯤ ꯍꯧꯖꯤꯛꯀꯥꯟ ꯕꯖꯥꯔꯒ ꯑꯝꯇ ꯆꯠꯇ꯭ꯔꯣ
ꯕꯖꯥꯔ ꯆꯠꯇꯦꯗ ꯑꯩꯗꯣ
ꯄꯣꯠ ꯂꯩꯗꯧꯕ ꯂꯩꯇ꯭ꯔꯕꯣ
ꯂꯩꯒꯗꯧꯕꯗꯤ ꯑꯗꯨꯝ ꯂꯩ ꯊꯣꯛꯂꯗꯤ ꯑꯗꯨꯝ ꯄꯩꯁꯥ ꯏꯁꯄꯦꯟ ꯇꯧꯕꯒꯤ ꯆꯠꯊꯣꯛꯅꯤꯡꯗ꯭ꯔꯦ ꯈꯜꯂꯤꯅꯤꯗ
ꯅꯪ ꯄꯩꯁꯥ ꯌꯥꯝ ꯄꯥꯏꯗ꯭ꯔꯕ꯭ꯔꯣ ꯍꯧꯖꯤꯛꯀꯥꯟꯁꯦ
ꯍꯣꯏ ꯄꯩꯁꯥ ꯂꯩꯇꯦ
ꯑꯩꯗꯤ ꯂꯩꯇꯕ ꯃꯥꯟꯗꯦꯗ ꯅꯪꯗꯤ
ꯂꯩꯇꯦ ꯄꯩꯁꯥꯒꯨꯝꯕ ꯀꯔꯤꯝꯃꯇ ꯂꯩꯇ꯭ꯔꯦ
ꯅꯪꯅ ꯄꯩꯁꯥ ꯂꯩꯇꯦ ꯍꯥꯏꯕꯁꯤ ꯊꯖꯗꯦꯀꯣ
ꯊꯥꯖꯧ ꯂꯩꯇ꯭ꯔꯕꯨꯗꯤ ꯂꯩꯇ꯭ꯔꯦ ꯍꯥꯏꯕꯅꯤ
ꯍꯣꯏ ꯍꯣꯏ ꯑꯗꯣ ꯅꯣꯏ ꯅꯣꯏ ꯑꯦꯛꯖꯥꯝꯗꯤ ꯀꯌꯥꯝ ꯋꯥꯠꯂꯤꯒꯦ
ꯑꯁ ꯇꯧꯗ꯭ꯔꯁꯨ ꯊꯥꯅꯤ ꯍꯥꯏꯕꯅꯤ
ꯅꯪ ꯀꯌꯥꯝ ꯄꯥꯔꯒꯦ
ꯀꯔꯤꯃꯇ ꯄꯥꯕ ꯍꯧꯗ꯭ꯔꯤꯗ ꯉꯁꯤꯗꯤ ꯈꯔ ꯄꯕꯥ ꯍꯧꯁꯤꯔꯥꯅ ꯈꯜꯂꯤꯅꯦ ꯍꯌꯦꯡ ꯇꯦꯁ ꯂꯩꯕꯅꯤꯅ
ꯑꯣ ꯃꯟꯗꯦꯁꯤꯗꯤ ꯂꯥꯏꯔꯤꯛ ꯄꯥꯕꯒꯤ ꯅꯨꯃꯤꯠ ꯑꯐꯕ ꯅꯨꯃꯤꯠꯅꯦꯕ
ꯎꯝ
ꯑꯗꯣ ꯅꯣꯏ ꯏꯒꯗꯧꯕꯒꯨꯝꯕꯗꯤ ꯂꯩꯇ꯭ꯔꯣ ꯑꯩꯈꯣꯏꯗꯤ ꯏꯒꯗꯕ ꯌꯥꯝ ꯂꯩ ꯅꯪꯗꯤ ꯐꯅꯥꯌꯥꯝ ꯂꯣꯏꯁꯤꯟ ꯂꯣꯏꯁꯤꯟꯂꯝꯃꯅꯤ ꯅꯍꯥꯟꯃꯨꯛ
ꯄꯤ ꯑꯦ ꯗꯤ ꯌꯥꯝꯃꯦꯗꯣ ꯑꯁꯨꯝ ꯊꯕꯛ ꯆꯤꯟꯕꯅꯤꯅ ꯀꯩꯗꯧꯔꯤ
ꯅꯪꯗꯣ ꯍꯧꯖꯤꯛꯇꯤ ꯏꯔꯣꯜꯂꯕ꯭ꯔꯣ ꯑꯦꯟꯁꯥꯡ ꯎꯝ ꯏꯔꯣꯟꯕ ꯂꯣꯏꯗꯣꯔꯕ꯭ꯔꯣ ꯀꯃꯥꯏ ꯇꯧꯔꯒꯦ
ꯍꯥꯥ
ꯏꯔꯣꯟꯕ ꯂꯣꯏꯗꯣꯔꯕ꯭ꯔꯣ ꯀꯃꯥꯏꯅ ꯇꯧꯔꯒꯦ
ꯑꯩ ꯅꯪꯒꯤ ꯃꯈꯣꯟ ꯐꯖꯅ ꯇꯥꯗꯦ ꯅꯨꯡꯁꯤꯠ ꯃꯈꯣꯟꯅꯔꯥ
ꯏꯔꯣꯟꯕꯗꯣ ꯂꯣꯏꯗꯣꯔꯕ꯭ꯔꯣ ꯀꯃꯥꯏꯅ ꯇꯧꯔꯒꯦ
ꯂꯣꯏꯗꯧꯔꯦ ꯀꯨꯏꯗ꯭ꯔꯦ ꯀꯨꯏꯗ꯭ꯔꯦ ꯂꯣꯏꯗꯧꯔꯦ
ꯇꯥꯕ꯭ꯔꯣ
ꯍꯣꯏ ꯅꯨꯡꯁꯤꯠ ꯃꯈꯣꯜ ꯌꯥꯝ ꯇꯥꯏꯌꯦ ꯀꯩꯅꯣ ꯃꯄꯥꯟ ꯕꯖꯥꯔ ꯊꯣꯛꯄ꯭ꯔꯣ ꯅꯪ ꯉꯁꯤ
ꯍꯣꯏ ꯃꯄꯥꯟꯗ ꯊꯣꯛꯂꯛꯄꯅꯦ ꯃꯄꯥꯟꯗ ꯊꯣꯛꯂꯛꯄ ꯑꯗꯨꯒꯤꯅꯦ ꯍꯧꯖꯤꯛꯀꯥꯟꯁꯦ ꯅꯨꯡꯁꯤꯠ ꯌꯥꯝ ꯀꯥꯟꯅ ꯁꯤꯠꯂꯦ ꯑꯗꯨꯅꯅꯤ
ꯍꯣꯏ ꯍꯣꯏ ꯑꯗꯨꯒꯤ ꯑꯣꯏꯔꯝꯅꯤ
ꯅꯪꯗꯤ ꯃꯄꯥꯟ ꯊꯣꯛꯇꯕꯤ ꯃꯅꯨꯡꯗ ꯂꯩꯔꯣ
ꯍꯣꯏ ꯍꯧꯖꯤꯛꯇꯤ ꯃꯅꯨꯡꯗ ꯂꯩꯃꯤ ꯅꯣꯏꯒꯤ ꯑꯔꯣꯝꯕ ꯁꯦꯝꯃꯦꯕ ꯑꯩ ꯉꯁꯥꯏꯗꯤ ꯐꯤꯒꯨꯝꯕ ꯂꯧꯁꯤꯟꯅꯤꯡꯉꯥꯏ ꯊꯣꯛꯑꯦꯕꯀꯣ ꯀꯩꯗꯧꯗꯣꯏꯅꯣ ꯍꯧꯖꯤꯛ ꯑꯗꯨꯒ ꯏꯔꯣꯟꯕꯁꯤꯡ ꯀꯤꯆꯟꯗ ꯂꯩꯌꯦ ꯍꯧꯖꯤꯛꯇꯤ
ꯅꯪꯒꯤ ꯅꯅꯥꯎꯄꯤ ꯌꯥꯝꯅ ꯂꯥꯡꯕꯗꯨꯗ ꯑꯣꯏꯅ ꯁꯦꯝꯍꯜꯂꯨ ꯌꯥꯗ꯭ꯔꯣ ꯏꯔꯣꯟꯕꯗꯣ
ꯏꯁ ꯃꯥ ꯁꯦꯝꯃꯗꯤ ꯆꯥꯕ ꯌꯥꯔꯔꯣꯏꯌꯦ ꯃꯥꯒꯤ ꯕꯤꯠ ꯕꯤꯠ ꯈꯛꯇꯅꯦ ꯃꯥꯅ ꯇꯧꯗꯣꯏꯁꯦ ꯍꯣꯏ ꯑꯩꯁꯨ ꯍꯩꯇ꯭ꯔꯦ ꯃꯥꯁꯨ ꯍꯩꯇꯕꯅꯤ
ꯃꯗꯤ ꯕꯤꯠ ꯇꯣꯏꯅ ꯇꯧꯕ ꯃꯤꯅꯦꯕ ꯑꯗꯣ ꯅꯪꯗꯤ ꯂꯥꯏꯔꯤꯛꯁꯦ ꯄꯥꯕ ꯍꯧꯔꯗꯣꯏꯔꯣ ꯑꯁꯦꯡꯕꯒꯤ ꯉꯁꯤꯗꯒꯤ
ꯉꯁꯤꯗꯤ ꯈꯔ ꯄꯥꯁꯤꯗꯅ ꯍꯌꯦꯡ ꯇꯦꯁ ꯂꯩꯕꯅꯤꯅ
ꯑ ꯍꯌꯦꯡ ꯇꯦꯁ ꯍꯥꯏꯖꯦ ꯃꯥꯛ ꯀꯌꯥꯒꯤ ꯇꯦꯁꯅꯣ
ꯃꯥꯛ ꯇ꯭ꯔꯥꯃꯉꯥꯒꯤ
ꯇ꯭ꯔꯥꯃꯉꯥ ꯈꯛꯇꯒꯤ
ꯍꯣꯏ ꯅꯣꯏ ꯂꯩꯇꯕ ꯇꯦꯁꯅꯤꯕ
ꯑꯈꯣꯏꯁꯨ ꯂꯩꯕꯅꯦ ꯇꯟꯗꯅ ꯄꯥꯗ꯭ꯔꯦ
ꯄꯁꯦ ꯑꯩꯁꯨ ꯉꯁꯤꯅ ꯄꯥꯗꯣꯏꯅꯤ
ꯍꯣꯏ ꯄꯥ ꯍꯣꯏ ꯄꯥꯗꯕꯗꯤ ꯌꯥꯗ꯭ꯔꯕꯅꯦ ꯇꯦꯖ ꯈꯛꯇꯪꯒꯤ ꯅꯠꯇꯕꯤꯗ ꯑꯦꯛꯖꯥꯝꯒꯤꯁꯨ ꯈꯟꯗꯕ ꯌꯥꯗ꯭ꯔꯕꯅꯦ ꯑꯍꯝ ꯑꯦꯛꯖꯝ ꯌꯧ ꯄꯖꯦ ꯄꯈꯥꯠꯄꯗꯨꯝ
ꯍꯣꯏ ꯄꯈꯥꯠꯄꯁꯨꯨ ꯌꯥꯗ꯭ꯔꯤꯃꯜꯂꯦ
ꯑꯩꯁꯨ ꯌꯥꯝꯅ ꯄꯥꯈꯠꯂꯕꯅꯤ ꯃꯥ ꯃꯥꯔꯛ ꯍꯥꯟꯗ꯭ꯔꯦꯠ ꯍꯥꯟꯗ꯭ꯔꯦꯠ ꯅꯠꯇ꯭ꯔꯣ
ꯍꯣꯏ ꯍꯥꯟꯗ꯭ꯔꯦꯠ ꯑꯝ ꯁꯚꯦꯟꯇꯤꯒꯤ ꯊꯥꯒꯗꯧꯕ
ꯑꯣ ꯑꯩꯗꯤ ꯑꯦꯛꯖꯥꯝ ꯑꯣ ꯅꯣꯏꯗꯤ ꯏꯟꯇꯔꯅꯦꯜ ꯃꯥꯔꯛꯇꯣ ꯑꯗꯨꯝ ꯄꯤꯕ꯭ꯔꯣ ꯀꯃꯥꯏꯅ ꯇꯧꯒꯦ ꯌꯥꯝꯅ ꯐꯖꯅ ꯄꯤꯕ꯭ꯔꯣ
ꯑꯁ ꯈꯣꯏꯒꯤꯗꯤ ꯄꯤꯗꯦ ꯅꯨꯄꯤ ꯑꯃ ꯒꯤ ꯑꯩꯈꯣꯏꯒꯤ ꯕꯦꯁꯗ ꯔꯣꯜ ꯅꯥꯝꯕꯔ ꯋꯥꯟꯗꯤ ꯑꯗꯨꯝ ꯐꯖꯅ ꯄꯤꯒꯜꯂꯦ
ꯑꯗꯨꯗꯤ ꯑꯣꯖꯥꯅ ꯅꯨꯡꯁꯤꯗꯕ ꯑꯣꯏꯔꯦ ꯑꯩꯈꯣꯏ ꯅꯣꯏꯗꯤ
ꯍꯣꯏ ꯑꯗꯨꯝ ꯅꯨꯡꯁꯤꯗꯕ ꯑꯣꯏꯔꯦ ꯑꯩꯈꯣꯏꯗꯤ
ꯍꯨꯝ ꯍꯣꯏ ꯏꯟꯇꯔꯅꯦꯜ ꯃꯥꯛ ꯌꯧꯔꯛꯄꯖꯤ ꯏ ꯑꯣꯖꯥꯅ ꯅꯨꯡꯁꯤꯕꯒꯤ ꯃꯈꯥ ꯄꯣꯜꯂꯦꯕ
ꯍꯣꯏꯃꯥꯟꯅꯦ
ꯈꯪꯗ꯭ꯔꯦꯗ ꯑꯣꯖꯥꯒꯩꯁꯤꯖꯨ ꯐꯠꯇꯕꯒꯤ ꯇꯥꯏꯞꯇ ꯇꯧ ꯑꯩꯈꯣꯏꯁꯨ ꯊꯥꯏꯅ ꯃꯥꯌꯝ ꯌꯥꯝ ꯄꯤꯔꯛꯇꯦ
ꯎꯝ
ꯈꯤꯇꯪ ꯄꯤꯔꯛꯈꯤꯕꯅꯦ ꯑꯩꯈꯣꯏꯗꯗꯤ
ꯑꯗꯨꯝ ꯑꯣꯖꯥꯅ ꯄꯥꯛ ꯅꯨꯁꯤꯗꯕ ꯍꯥꯏꯕꯇꯔꯦ ꯎꯄꯥꯏ ꯂꯩꯇꯦ
ꯃꯥꯅꯦ ꯃꯥꯅꯦ ꯃꯣꯏꯅ ꯅꯣꯏꯗꯤ ꯁꯨꯃꯥꯏꯅ ꯆꯩꯕꯗ ꯌꯥꯎꯗ꯭ꯔꯣ ꯑꯥ ꯏꯟꯇꯔꯅꯦꯜ ꯃꯥꯔꯛ ꯄꯤꯅꯤ ꯄꯤꯔꯣꯏ ꯀꯥꯏꯅ ꯇꯧꯕ ꯌꯥꯝ ꯌꯥꯎꯗ꯭ꯔꯣ
ꯍꯣꯏ ꯌꯥꯎꯕꯅꯦ ꯑꯣꯖꯥ ꯍꯩ ꯁꯤꯡꯕꯤ ꯌꯥꯝꯕꯅꯤꯅ
ꯍꯣꯏ ꯍꯣꯏ ꯑꯣꯖꯥ ꯍꯩꯁꯤꯡꯕꯁꯦ ꯀꯩꯝꯇ ꯀꯩ ꯍꯥꯏꯗꯣꯏꯅꯣꯅꯦ ꯈꯪꯗꯦ ꯃꯣꯏꯅ ꯑꯗꯨꯝ ꯁꯤꯜꯂꯒ ꯌꯥꯝꯅ ꯀꯩꯅꯣꯝꯃ ꯇꯧꯋꯦꯕ ꯑꯗꯨ ꯑꯣꯏꯔꯁꯨ ꯑꯩꯈꯣꯏꯗꯤ ꯊꯥꯔꯝꯃꯒ ꯆꯥꯠꯈꯤꯕ ꯇꯥꯕꯅꯤ ꯎꯄꯥꯏ ꯂꯩꯇꯦ
ꯍꯣꯏ ꯅꯣꯏꯒꯤꯁꯨ ꯏꯔꯣꯝꯕ ꯈꯔꯥ ꯊꯤꯜꯂꯛꯀꯤꯔꯣ
ꯀꯩ ꯏꯔꯣꯝꯕꯅꯣ
ꯊꯪꯖꯤꯡ ꯏꯔꯣꯝꯕ ꯀꯔꯝꯃꯥꯏꯅ ꯇꯧꯒꯦꯔ ꯎꯝ
ꯑꯂꯨ ꯏꯔꯣꯝꯕꯔꯣ
ꯀꯣꯏ
ꯑꯣ ꯌꯥꯏꯌꯦ
ꯌꯥꯝꯗꯤ ꯄꯤꯅꯤꯡꯉꯥꯏ ꯂꯩꯇꯦꯀꯣ ꯑꯩꯈꯣꯏꯒꯤ ꯏꯔꯣꯝꯕꯁꯦ ꯃꯤꯌꯥꯝꯕꯅꯤꯅ
ꯍꯣꯏ ꯍꯣꯏ ꯌꯥꯏꯌꯦ ꯑꯗꯨꯗꯤ ꯏꯔꯣꯝꯕꯒ ꯀꯥꯡꯁꯣꯏꯒꯗꯪ ꯆꯥꯗꯣꯏꯔꯣ ꯑꯇꯩꯗꯤ ꯆꯥꯔꯔꯣꯏ
ꯉꯥ ꯑꯍꯣꯏ ꯉꯥ ꯑꯀꯥꯡꯕ ꯍꯥꯞꯄꯅꯤꯅ ꯃꯍꯥꯎꯗꯤ ꯂꯩꯕꯅꯦ
ꯑꯗꯣ ꯀꯥꯡꯒꯧ ꯑꯝꯒ ꯌꯥꯎꯔꯗꯤ ꯍꯦꯟꯅ ꯍꯥꯎꯔꯅꯤꯀꯣ
ꯍꯣꯏ ꯑꯗꯨꯅꯤ
ꯅꯨꯡꯁꯤꯍꯤꯗꯥꯛꯀ ꯍꯥꯞꯄꯒ ꯐꯖꯅ ꯉꯧꯔꯗꯤ
ꯍꯣꯏ ꯃꯣꯔꯅꯤꯡꯗꯗꯤ ꯀꯥꯟ
ꯑꯗꯨꯒꯤꯔꯣ ꯅꯪꯅ ꯉꯁꯥꯏ ꯉꯥꯔꯤ ꯉꯥꯔꯤ ꯃꯌꯥꯝ ꯇꯥꯎ ꯂꯧꯍꯧꯔꯤꯗꯣ
ꯍꯣꯏ ꯃꯗꯨꯒꯤꯅꯦ ꯏꯟꯁꯥꯡꯒꯤꯁꯨ ꯃꯗꯨ ꯉꯔꯤꯒꯤꯗꯤ ꯑꯩ ꯑꯦꯔꯣꯝꯕꯒꯤ ꯈꯔ ꯍꯥꯞꯅꯤꯡꯉꯥꯏ ꯇꯧꯅꯦ ꯎꯝ ꯃꯅꯝ ꯈꯔꯒꯤꯀꯣ ꯃꯗꯨꯅ ꯑꯉꯥꯎ ꯑꯇꯥꯎꯕꯁꯨ
ꯍꯥꯞꯇꯗꯤ ꯍꯥꯎꯇꯕꯅꯦ
ꯍꯣꯏ ꯏꯔꯣꯝꯕꯗꯁꯨ ꯉꯥ ꯑꯀꯪꯕ ꯍꯥꯏꯕꯁꯨ ꯈꯔ ꯍꯥꯞꯅꯤ ꯑꯩꯅ ꯂꯧꯕ ꯑꯗꯨꯒꯤꯅꯦꯗ
ꯃꯥꯅꯦ ꯃꯥꯅꯦ ꯍꯥꯎꯅ ꯆꯥꯒꯗꯕꯅꯦ ꯃꯇꯝ ꯂꯩꯩꯔꯤꯉꯩ ꯁꯤꯗ ꯅꯪꯗꯤ ꯍꯣꯏ ꯈꯣꯏꯁꯨ ꯍꯥꯎꯅ ꯆꯥꯅꯤꯡꯉꯩ ꯑꯣꯟꯗꯗꯤ ꯌꯥꯔꯔꯣꯏ ꯅꯠꯇꯥꯗꯤ ꯁꯨꯝ ꯍꯥꯎꯇꯕꯤ ꯆꯥꯁꯤꯜꯂꯦ ꯑꯩꯈꯣꯏꯖꯨ ꯀꯨꯏꯔꯦ ꯍꯥꯎꯇꯕꯤ ꯆꯥꯔꯛꯏꯁꯦ ꯍꯋꯥꯏ ꯍꯋꯥꯏ ꯆꯥꯔꯒ
ꯍꯋꯥꯏ ꯍꯋꯥꯏ ꯆꯥꯔꯁꯨ ꯑꯗꯨꯃꯥꯏꯟ ꯇꯧꯒꯟꯕꯅꯦ
ꯅꯣꯏꯗꯤ ꯀꯩꯀꯩ ꯂꯩꯔꯛꯀꯦ ꯍꯤꯟꯖꯥꯡ ꯕꯖꯥꯔꯗꯒꯤ
ꯀꯩꯝꯇ ꯂꯩꯗꯦꯗ ꯍꯧꯖꯤꯛ ꯀꯥꯟꯗꯗꯤ ꯈꯣꯏ ꯇꯣ ꯉꯔꯥꯡ ꯑꯩ ꯌꯨꯝ ꯆꯥꯠꯄꯗ ꯑꯣꯛꯁꯥ ꯆꯥꯏ
ꯑꯣ ꯊꯣꯡꯕꯔꯣ ꯊꯣꯡꯗꯕꯔꯣ
ꯊꯣꯡꯕ ꯕꯣꯕꯣꯛ ꯕꯣꯕꯣꯛ ꯈꯣꯏꯒꯤ ꯌꯨꯝꯗꯒꯤꯀꯣ
ꯑꯥ
ꯆꯥꯌꯦꯕ
ꯍꯥꯎꯕ꯭ꯔꯣ
ꯑꯣꯛꯁꯥꯅꯕꯨ ꯍꯥꯎꯇꯦ ꯍꯥꯏꯕ꯭ꯔꯣ ꯑꯗꯨꯝ ꯍꯥꯎꯔꯝꯃꯗꯝꯅꯤ
ꯍꯣꯏ ꯊꯨꯅ ꯊꯣꯡ ꯍꯥꯡꯕꯤꯌꯣ
ꯎꯝ ꯁꯟ ꯁꯟꯁꯥꯖꯨ ꯆꯥꯕ ꯅꯠꯇ꯭ꯔꯣ ꯅꯪꯗꯤ ꯍꯥꯥ ꯅꯪꯖꯨ ꯅꯨꯡꯁꯤꯠ ꯌꯥꯝꯅ ꯁꯤꯠꯄ ꯃꯥꯜꯂꯤꯀꯣ ꯅꯣꯏꯒꯤꯗꯣ